ꯍꯂꯣ ꯇꯥꯏꯌꯦ
ꯀꯩꯗꯧꯔꯤꯅꯣ
ꯑꯣ ꯍꯥꯥ
ꯀꯩꯗꯧꯔꯤꯒꯦ
ꯁꯨꯝ ꯐꯝꯔꯒ ꯂꯩꯏꯗ ꯑꯩꯁꯨ
ꯁꯥꯗ꯭ꯔꯣ
ꯁꯥꯏ ꯌꯥꯝ ꯁꯥꯏ ꯅꯣꯡ ꯆꯨꯨꯔꯁꯨ ꯁꯥꯏ ꯈꯪꯗꯦ
ꯅꯨꯡꯁ ꯁꯥꯏ
ꯑꯣ ꯑꯁ ꯌꯥꯗ꯭ꯔꯦꯅꯦ ꯑꯣ
ꯆꯞ ꯃꯥꯟꯅꯩ ꯁꯤꯗꯁꯨ ꯌꯥꯝ ꯁꯥꯏ ꯅꯣꯡ ꯆꯨꯔꯁꯨ ꯑꯗꯨꯝ ꯁꯥꯕꯗꯣ
ꯑꯣ ꯍꯣꯏ ꯀꯅꯥ ꯀꯅꯥ ꯂꯩꯒꯦ
ꯏꯊꯟꯗ ꯂꯩ
ꯑꯣ ꯆꯥꯛꯇꯤ ꯆꯥꯔꯕꯣ ꯑꯌꯨꯛꯀꯤ
ꯍ
ꯆꯥꯛꯇꯤ ꯆꯥꯔꯕꯣ ꯑꯌꯨꯛꯒꯤ
ꯑꯌꯨꯛꯀꯤ ꯆꯥꯛ ꯍꯤꯟꯖꯥꯡ ꯍꯥꯎꯇꯗꯅ ꯑꯩ ꯍꯧꯖꯤꯛ ꯐꯥꯎ ꯆꯦꯔ ꯍꯦꯟꯂꯤ
ꯑꯣ ꯕꯦꯔꯥꯅꯤꯍꯦ
ꯕꯦꯔꯥꯅꯤ ꯌꯦꯟꯖꯥꯡ ꯍꯥꯎꯗꯕꯁꯤꯁꯨ
ꯃꯥꯅꯦ ꯃꯥꯅꯦ
ꯁꯥꯔꯀꯥꯟꯗꯀꯣ ꯍꯥꯎꯗ꯭ꯔꯗꯤ ꯆꯥꯅꯤꯡꯗꯦ ꯍꯥꯏꯕꯣ
ꯎꯝ
ꯑꯁꯤꯟꯕꯒꯨꯝꯕ ꯑꯣꯏꯗꯤ ꯈꯛꯇꯅꯦ ꯑꯒꯦꯅꯤ ꯑꯖꯦꯅꯦ ꯁꯨꯝꯐꯝ ꯃꯤꯔꯣ
ꯑꯧ ꯐꯝꯃꯤ
ꯅꯨꯡꯉꯥꯏꯌꯦꯅꯦ
ꯅꯪ ꯀꯣꯟꯖꯗ ꯅꯪ ꯑꯍꯟ ꯃꯥꯜꯂꯤꯅꯦ
ꯍꯥꯥ
ꯈꯣꯟꯖꯦꯜꯗꯣ
ꯀꯔꯤꯃꯥꯜꯂꯦ
ꯍꯥꯟ ꯃꯥꯜꯂꯦꯕ
ꯑꯍꯟ ꯃꯥꯂꯦ
ꯑꯣ ꯁꯤ ꯍ ꯀꯁꯨꯔꯕꯣ
ꯆꯍꯤ ꯀꯩꯅꯣ ꯁꯨꯗꯧꯔꯦ ꯁꯚꯦꯟꯇꯤ ꯁꯨꯗꯧꯔꯦ
ꯁꯚꯦꯟꯇꯤ
ꯁꯚꯦꯟꯇꯤ ꯁꯨ ꯇꯧꯔꯁꯦ ꯁꯨ ꯄꯥꯏꯌꯦꯅꯦ
ꯑꯣ ꯁꯦꯚꯦꯟꯇꯤ ꯃꯆꯤꯟ ꯊꯤꯅꯨ
ꯈꯣꯟꯖꯦꯜꯗ ꯑꯍꯟ ꯑꯣꯏꯔꯗꯤ ꯈꯣꯟꯖꯦꯜ ꯑꯩꯒꯤ ꯈꯣꯟꯖꯦꯜꯗ ꯑꯍ ꯑꯍꯟ ꯃꯥꯜꯂꯦ ꯍꯥꯏꯁꯦ ꯀꯔꯤꯒꯤꯅꯣ ꯍꯥꯏꯕ
ꯈꯪꯗꯤ
ꯍꯥꯥ
ꯈꯪꯗꯦ
ꯅꯍꯥꯒꯤ ꯀꯣꯟꯖꯦꯜ ꯑꯃꯨꯛ ꯁꯥꯒꯦ ꯍꯧꯖꯤꯛꯀꯣ
ꯎꯝ ꯑꯁꯦꯡꯕ ꯑꯍꯥꯟꯕꯅꯤ
ꯑꯍꯟ ꯃꯥꯜꯂꯒ ꯀꯩꯗꯧꯒꯦ ꯍꯥꯏꯔꯤꯅꯣ
ꯎ ꯁꯨꯝ ꯍꯥꯜꯅꯤꯕ
ꯅꯍꯥ ꯈꯣꯟꯖꯦꯜ ꯊꯤꯕ ꯃꯥꯜꯂꯦꯀꯣ
ꯁꯥꯁ
ꯋꯥꯔꯤꯗꯨꯅꯗꯤ ꯌꯥꯗ꯭ꯔꯦ ꯍꯥꯏꯕ
ꯎꯟ
ꯑꯕꯥꯛ ꯂꯩꯇ꯭ꯔꯣ ꯌꯨꯝꯐꯝ ꯏꯖꯤꯕꯣ
ꯇꯥꯛ ꯂꯩꯇꯦ ꯍꯣꯂꯤꯗꯦꯅꯦ ꯑꯩꯈꯣꯏ
ꯀꯩꯅꯣ ꯏꯁꯀꯨꯜ ꯀꯥꯔꯤꯕ꯭ꯔꯣ
ꯁꯀꯨꯜ ꯅꯠꯇꯦ ꯀꯣꯂꯦꯖꯅꯦ
ꯀꯩ ꯍꯣꯂꯤꯗꯦꯅꯣ ꯁꯃꯃꯦꯒꯤꯔꯥ ꯀꯔꯤꯒꯤꯅꯣ
ꯎꯝ ꯁꯝꯃꯔ ꯁꯝꯃꯔꯒꯤ
ꯑꯩꯈꯣꯏꯗꯤ ꯂꯣꯏꯔꯦ
ꯑꯣ ꯁꯦꯃꯤꯁꯇ꯭ꯔ ꯀꯌꯥ
ꯑꯩꯈꯣꯏꯗꯤ ꯁꯨꯇꯤ ꯌꯥꯝꯗꯦ ꯍꯞꯇꯥ ꯑꯃꯈꯛ ꯄꯤꯔꯦ
ꯑꯣꯗꯤ ꯁꯤꯃꯤꯁꯇ ꯀꯅ ꯅ
ꯑꯩ ꯀꯣꯂꯦꯖ ꯂꯣꯏꯔꯦ
ꯑꯣ ꯀꯩ ꯊꯕꯛ ꯇꯧꯋꯦꯕ
ꯊꯕꯥꯛꯂꯣ
ꯎꯝ
ꯏꯁ꯭ꯀꯨꯜ ꯄꯨꯔꯤ
ꯍꯥ
ꯏꯁꯀꯨꯜ ꯄꯨꯏꯌꯦ
ꯑꯣ ꯍꯣ ꯁꯨꯇꯤ ꯂꯩꯔꯁꯨ ꯌꯨꯝ ꯆꯠꯄ ꯌꯥꯗꯕ ꯍ ꯎꯝ
ꯌꯥꯗꯦ ꯌꯥꯗꯕꯅꯤꯅ ꯏꯁ꯭ꯀꯨꯜꯗ ꯑꯗꯨꯝ ꯂꯩꯔꯦ ꯁꯨꯇꯤ ꯐꯪꯉꯁꯨ
ꯎꯝ
ꯌꯥꯝ ꯈꯣꯡꯉꯦꯀꯣ
ꯍ
ꯅꯣꯡꯃꯪꯗ꯭ꯔꯣ
ꯑꯥ
ꯅꯣꯡ ꯃꯪꯕ꯭ꯔꯕ
ꯎꯝ
ꯃꯈꯣꯏ ꯁꯤꯗꯗꯤ ꯅꯣꯡ ꯃꯪꯉꯦ
ꯍ
ꯆꯨꯔꯛꯀꯗꯧꯔꯦ ꯍꯥꯥ
ꯍꯧꯖꯤꯛꯇꯤ ꯀꯩꯝ ꯇꯧꯗꯦ
ꯍꯣꯔꯦꯟ ꯆꯨꯔꯛꯀꯅꯤ ꯌꯦꯡꯉꯣꯀꯣ
ꯑ ꯃꯥ ꯑꯅꯤ
ꯑꯩꯅ ꯑꯩꯅ ꯍꯥꯏꯕ ꯁꯣꯏꯔꯣ ꯔꯟꯖꯨꯔꯥꯗꯣ
ꯎꯝ
ꯕꯣꯋꯦꯟꯗ꯭ꯔꯣ
ꯌꯦꯡꯉꯦ ꯅꯪꯒꯤ ꯀꯅꯥꯒꯤ ꯐꯦ ꯆꯣ
ꯑꯩ ꯃꯌꯥꯝ ꯕꯔꯣꯅꯥꯎꯗꯣ
ꯑꯩꯁꯨꯅꯤꯗ ꯕꯅ
ꯀꯥꯗ꯭ꯔꯦ ꯀꯃꯥꯏꯅ ꯇꯧꯁꯤꯒꯣ ꯈꯪꯗ꯭ꯔꯦꯅ
ꯎꯝ
ꯇꯨꯝꯗꯒ ꯌꯦꯡꯉꯨꯔꯒ
ꯑꯁ ꯖꯄꯥꯟꯗꯤ ꯁꯞꯄꯣꯔꯠ ꯇꯧꯕꯅꯦ ꯑꯗꯣ ꯁꯤꯈ꯭ꯔꯕ
ꯅꯨꯡꯉꯥꯏꯇꯦ ꯀꯞꯄꯦ ꯑꯩꯗꯤ ꯅꯨꯡꯉꯥꯏꯇꯦ ꯌꯥꯝꯅ
ꯑ ꯅꯨꯡꯉꯥꯏꯇꯦ ꯌꯦꯡꯉ ꯌꯥꯝꯅ ꯅꯨꯡꯉꯥꯏꯇꯦ ꯄꯣꯇꯨꯒꯜ
ꯑꯝ
ꯐꯣꯇꯣꯒ꯭ꯔꯤ ꯆꯣꯅꯥꯪꯁꯦ
ꯍꯣꯏ
ꯑꯆꯥ ꯑꯣꯥꯏ ꯏ ꯊ ꯄꯣꯠꯨ ꯀꯁꯤ ꯁꯖꯤ ꯀꯥꯟꯁꯤ
ꯍꯝ
ꯑꯩ ꯁꯥꯎꯔꯛꯀꯅꯤ
ꯐ꯭ꯔꯥꯟꯁ ꯀ ꯑꯔꯖꯦꯟꯇꯤꯅꯥ ꯍꯕ ꯂꯩ
ꯗꯐꯥꯟ ꯇꯧꯔꯝꯕꯗꯨꯁꯨ ꯆꯠꯈ꯭ꯔꯦ
ꯍꯥ
ꯖꯄꯥꯟ ꯇꯧꯔꯝꯕꯗꯨꯁꯨ ꯖꯄꯥꯟꯁꯨ ꯆꯠꯈ꯭ꯔꯦ ꯑꯩꯗꯤ ꯍꯧꯖꯤꯛꯅꯥꯝ ꯂꯩꯇ꯭ꯔꯦ
ꯇꯗ ꯀꯠꯒꯟꯁꯨ ꯍꯕꯣ
ꯑꯥ
ꯑꯣꯗꯨꯕꯥ ꯁꯤꯈ꯭ꯔꯕꯣ
ꯎꯝ ꯁꯤꯗ꯭ꯔꯤꯗ ꯑꯗꯨ ꯑꯣꯏꯔꯒꯁꯨ ꯊꯥꯖꯗ꯭ꯔꯦ
ꯎꯝ ꯊꯖꯗꯦ ꯐꯣꯇꯣꯒꯗꯤ ꯁꯤꯔꯒꯅꯤ
ꯑꯍꯟ ꯑꯣꯏꯔꯛꯑꯕꯅꯤꯅ ꯌꯥꯗꯅꯤꯅꯦ ꯃꯥ ꯃꯥꯁ
ꯐ꯭ꯔꯥꯟꯁ ꯀ ꯑꯔꯖꯦꯟꯇꯤꯅꯥ ꯄꯕ ꯂꯩꯁꯤ
ꯐ꯭ꯔꯥꯟꯁꯁꯨ ꯑꯗꯨꯝ ꯂꯤꯡꯗꯤꯦ ꯂꯤꯡꯕꯅꯤ
ꯎꯝ
ꯖꯄꯥꯟꯁꯦ ꯐꯖꯅ ꯇꯧꯔꯝꯕꯅꯦ ꯑꯗꯨꯕꯨ ꯑ ꯄꯥꯝꯃꯨꯏ
ꯀꯔꯤ ꯌꯦꯟꯖꯥꯡ ꯆꯥꯔꯒꯦ
ꯎ ꯅꯪ ꯔꯦꯗꯔꯣ
ꯃꯦ ꯁ꯭ꯀꯨꯜꯗꯅꯤ
ꯍꯧꯖꯤꯛ ꯁ꯭ꯀꯨꯜꯗ ꯑꯣ
ꯁ꯭ꯨꯗ ꯑꯗꯨꯝ ꯂꯩꯌꯦ ꯑꯩꯈꯣꯏꯗꯤ
ꯐꯔꯤ ꯂꯥꯏꯕ꯭ꯔ ꯑꯗꯨꯅꯦ
ꯂꯩ ꯍꯧꯖꯤꯛ ꯑꯩꯈꯣꯏ ꯎ ꯀꯩꯅꯣꯅꯦ ꯄꯣꯊꯥꯕ ꯃꯇꯝꯅꯤ
ꯑꯣ ꯭ꯔꯦꯒꯣ
ꯁ꯭ꯀꯨꯜ ꯍꯜꯂꯛꯑꯒ ꯑꯗꯨꯝ ꯄꯣꯊꯥꯕ ꯃꯇꯝ ꯕ꯭ꯔꯦꯛ ꯍꯥꯏꯇꯥꯔꯦ ꯕ꯭ꯔꯦꯛ ꯍꯥꯏꯁꯦ ꯀꯩꯅꯣ ꯁ꯭ꯀꯨꯜꯒꯤ ꯀꯩꯅꯣ ꯅꯠꯇꯦ ꯑꯩ ꯕꯣꯔꯗꯤꯡꯗ ꯂꯩꯕꯩꯅꯦ
ꯑꯣ ꯆꯤꯆ꯭ꯔ ꯑꯃ ꯇꯧ
ꯑ
ꯦ ꯀꯩꯁꯔꯣ
ꯍꯥꯥ
ꯀꯁꯁꯨ ꯀꯝ
ꯀꯔꯤ ꯁꯕꯖꯦꯛ ꯀꯩ ꯀꯔꯤ ꯁꯕꯖꯦꯛꯀꯤ ꯀꯩ ꯁꯕꯖꯦꯛ ꯂꯧꯕꯔꯤꯅꯣ ꯍꯥꯏꯔꯣ
ꯅꯪꯗꯤꯤ ꯆꯥꯔ ꯍꯥꯏꯌꯦ ꯅꯪ ꯆꯤ ꯆꯔ ꯍ ꯍꯥꯏꯕ ꯅꯠꯇ꯭ꯔꯣ
ꯃꯥꯅꯦ ꯀꯩ ꯁꯖꯦꯛ ꯂꯧꯔꯤꯅꯣ ꯍꯥꯏꯕ꯭ꯔꯕ
ꯑꯣ
ꯍꯤꯟꯗꯤꯅꯦ ꯃꯦꯠꯁꯅꯦ
ꯎꯝ ꯍ ꯍ
ꯣꯏ
ꯁꯣꯔ ꯐꯨꯜꯂ ꯁꯣꯔ ꯐꯨꯟꯒꯅꯤ
ꯇꯝꯕ ꯌꯗꯗꯤꯅꯦ
ꯇꯥꯛꯀꯦ ꯇꯥꯛꯀꯦ
ꯑꯆꯥ ꯁꯤ ꯁꯤ ꯆꯣ ꯇ ꯑꯩꯁ ꯇꯔ ꯀꯉ ꯁꯤꯃꯤꯗꯤ ꯂꯩ
ꯇꯥꯛꯀꯦꯀꯣ ꯐꯖꯅ ꯇꯥꯛꯄꯤꯒꯦꯀꯣ
ꯑꯣꯏꯅꯦꯅꯦ ꯑꯩ ꯇꯦꯛ ꯆꯔꯛꯀꯦ ꯗꯥꯎ ꯂꯕꯁꯤꯡꯒ ꯂꯥꯛꯄꯤ ꯅꯣꯏ ꯃꯤ
ꯍꯩꯇꯦ
ꯏꯆꯥꯁꯤꯡꯒꯤ ꯈꯛ ꯍꯩꯌꯦ ꯃꯤꯒꯤ ꯍꯩꯇꯦ
ꯀꯥꯏꯁꯀꯔꯣ
ꯑꯦꯝ ꯑꯦꯁꯇ
ꯑꯦꯝ ꯑꯦꯁ
ꯑꯥ
ꯍ
ꯑꯦꯝ ꯑꯦꯁꯅꯤ ꯂꯣꯏꯔꯦ ꯑꯦꯝ ꯑꯦꯁ ꯒ꯭ꯂꯣꯕꯦꯜ ꯑꯦꯀꯥꯗꯃꯤ
ꯑꯆꯥ ꯑꯩꯀꯗ
ꯊꯤꯌꯨ ꯊꯤꯌꯨ ꯊꯤꯌꯨ ꯀꯔꯤ ꯊꯧꯔꯥꯛꯀꯦ ꯌꯦꯡꯉꯣ
ꯎꯝ ꯑꯦ ꯑꯦꯁ ꯒ꯭ꯂꯣꯕꯜ ꯒ꯭ꯂꯣꯕꯜ ꯊꯔꯑ
ꯒ꯭ꯂꯣꯕꯦꯜ ꯑꯦꯀꯥꯗꯦꯃꯤ ꯑꯦꯝ ꯑꯦꯁ ꯒ꯭ꯂꯣꯕꯦꯜ ꯑꯦꯀꯥꯗꯃꯤ ꯍꯥꯏꯅ ꯊꯤꯔꯣ
ꯍꯔ ꯀꯦꯔꯦ
ꯊꯤꯔꯛꯑꯣ ꯊꯤꯔꯛꯑꯣ
ꯀꯔꯤ ꯊꯕꯛ ꯇꯧꯔꯤꯅꯣ ꯌꯥꯝꯅ ꯒ꯭ꯔꯣꯡ ꯒꯔꯥꯡ ꯒ꯭ꯔꯣꯡ ꯒꯔꯥꯡ ꯇꯥꯏꯗ
ꯒꯤꯇꯥꯔ ꯃ ꯈꯣꯟꯅꯤ ꯏꯁꯩꯁꯛꯑꯣ ꯑꯩꯉꯣꯟꯗꯒꯤꯇꯥꯔꯒ ꯑꯩꯉꯣꯟꯗꯒꯤꯇ ꯂꯩ ꯑꯅꯤ ꯁꯩꯁꯛ
ꯑꯩ ꯁꯛꯄ ꯍꯩꯇꯦ
ꯁꯣꯔꯣꯛ ꯃꯄꯥꯟ ꯑꯣꯏꯕꯒꯤ
ꯒꯥꯗꯤ ꯃꯈꯣꯟꯗꯤ ꯎꯝ
ꯇꯥꯕ꯭ꯔꯥ ꯅꯪꯁꯨ
ꯇꯥꯏꯌꯦ
ꯀꯔꯤꯒꯤ ꯇꯥꯔꯤꯕ
ꯅꯣꯡ ꯆꯨꯨꯔꯛꯀꯗꯧꯔꯦ ꯑꯩꯈꯣꯏꯗꯤ
ꯆꯨꯔꯁꯨ ꯆꯨꯗ꯭ꯔꯁꯨ ꯁꯥꯏ ꯑꯗꯨꯝ
ꯁꯥꯏꯌꯦ ꯀꯂꯦꯟꯅꯤꯅ
ꯗꯥꯏ ꯂꯣꯛꯁꯤ ꯅꯩꯔꯦꯍꯦ ꯅꯪꯗꯥꯏ ꯂꯣꯛꯁꯤ
ꯈꯔ ꯑꯗꯨꯝ ꯇꯧꯔꯛꯀꯅꯤꯀꯣ
ꯑꯥ ꯃꯥꯅꯦ